ꯍꯦꯍꯦ ꯍꯦ
ꯐꯔꯤ ꯍꯣꯏ
ꯅꯪꯒꯤ ꯃꯤꯡꯁꯦ ꯖꯨꯖꯨꯅꯤ
ꯅꯪꯒꯤꯁꯨꯅꯦꯍꯦ ꯑꯩꯒꯤ ꯈꯥꯛꯇ ꯍꯥꯏꯔꯒ
ꯅꯪꯒꯤꯁꯤ ꯅꯣꯡꯅꯤꯡꯕꯅ ꯑꯩ ꯍꯧꯖꯤꯛ ꯑꯃꯨꯛꯒ ꯏꯐꯐꯤꯟ ꯑꯣꯏꯅ ꯂꯥꯛꯀꯦꯔꯥ ꯍꯥꯏꯔꯒ ꯑꯁꯤꯗꯤ ꯇꯣꯉꯜꯂꯦꯅꯦ
ꯑꯗꯨꯗꯤ ꯂꫭꯏꯈꯔꯦ
ꯅꯝ ꯍꯂꯥꯎꯕ꯭ꯔꯣ ꯍꯥꯏꯅꯤ ꯑꯣꯔꯅ ꯍꯔꯥꯎ ꯃꯃꯤ ꯅꯇꯤ
ꯌꯥꯝ ꯍꯔꯥꯎꯈ꯭ꯔꯦ ꯉꯁꯤꯗꯤ ꯑꯩ ꯅꯣꯡꯅꯤꯡ ꯑꯃꯥ ꯂꯩꯕꯅꯤꯗ
ꯆꯥꯛ ꯆꯥꯔꯕ꯭ꯔꯣ
ꯍꯣꯏ ꯆꯔꯦ
ꯌꯦꯡꯅꯤꯡꯕꯌꫭ ꯆꯥꯗꯔꯤꯗ
ꯑꯁ ꯑꯩꯅ ꯍꯥꯏꯔꯗꯤꯃꯣ ꯀꯅꯥꯪ ꯆ ꯅꯤꯡꯒꯅꯤ ꯀꯣ
ꯀꯔꯤ ꯁꯣꯏ ꯑ ꯎꯁꯣꯏ
ꯍꯣꯏ ꯎꯁꫭꯏ ꯆꯥꯏ
ꯌꯥꯝ ꯍꯥꯎꯋꯤꯍꯦ
ꯑꯥ ꯌꯥꯝ ꯍꯥꯎꯋꯦ ꯉꯔꯥꯡꯗꯣ ꯑꯩꯒꯤ ꯏꯆꯦꯒ ꯃꯥꯒꯤ ꯅꯨꯄꯥꯅꯀꯣ ꯑꯥ ꯑꯩꯈꯣꯏ ꯂꯩꯕ ꯔꯣꯝꯗ ꯆꯤꯡ ꯆꯤꯡ ꯈꯔ ꯂꯩꯕꯗꯣ ꯑꯗꯨꯗ ꯆꯠꯂꯒ ꯎꯁꯣꯏꯗꯣ ꯅꯌꯥꯪ ꯎꯁꯣꯏꯗꯣ
ꯑꯣ
ꯑꯗꯨꯒ ꯑꯀꯟꯕ ꯈꯔ ꯆꯥꯎꯕ ꯎꯁꯣꯏ ꯑꯃ ꯎꯁꯋꯥꯥꯏ ꯌꯥꯝ ꯄꯨꯔꯛꯄ ꯑꯗꯨꯒꯦꯟ꯭ꯔꯦ ꯑꯪꯒꯤ ꯎꯁ ꯑꯩꯣꯏꯗꯣ ꯉꯥꯡ ꯆꯠꯅꯤ ꯁꯦꯝꯕ꯭ꯔꯕꯣ ꯁꯤꯡꯖꯨ ꯁꯦꯝꯕ꯭ꯔꯕꯀꯣ꯫ ꯑꯩꯈꯣꯏ ꯑꯁꯂꯤꯝ ꯑꯃ ꯆꯠꯊꯣꯛꯈ꯭ꯔꯦ꯫ ꯑꯗꯨꯒ ꯉꯁꯤꯗꯤ꯫ ꯑ ꯑꯁꯤꯗꯤ ꯎꯁ꯭ꯆꯧꯕ ꯖꯥꯠꯇꯣ
ꯑꯥꯎ
ꯑꯗꯨ ꯆꯠꯇꯣ ꯉꯁꯤꯗꯤ ꯆꯂ ꯎꯇꯤꯒ ꯀꯣ
ꯑꯥ
ꯀꯨꯔꯇꯤ ꯐꯖꯅ ꯊꯣꯉꯒ ꯆꯥꯏ ꯏꯆꯦꯅ ꯑꯃꯨꯛꯀ ꯊꯣꯡꯕ ꯍꯧꯕꯗꯣ ꯂꯣꯏꯔꯦꯑꯦ ꯆꯥꯛ ꯂꯣꯏꯅꯃꯛ ꯆꯥꯛꯊꯣꯛꯈ꯭ꯔꯕꯅꯤ꯫
ꯇꯥꯅꯤꯡꯉꯦ ꯍꯦ ꯅꯒꯦꯟꯖꯥꯡꯗꯤ꯫
ꯑ ꯆꯥꯠꯅꯤꯡ ꯈꯝꯒꯅꯤ꯫ ꯂꯩꯥꯏꯔꯤꯌꯦ ꯐ꯭ꯔꯤꯖ ꯇꯁꯨ
ꯆꯊꯑꯣ ꯆꯊꯑꯣ ꯅꯪꯒꯤꯁꯨ ꯄꯥ ꯂꯥꯛꯄꯅꯤꯅ ꯑꯗꯨꯒꯨꯝꯕ ꯑꯦꯟꯖꯥꯡꯗꯤ ꯆꯥꯕ ꯑꯃꯨꯛꯀ ꯐꯥꯡꯉꯔꯣꯏ
ꯑꯗꯨꯅꯦ ꯍꯦꯛ ꯐ꯭ꯔꯦꯁ ꯄꯨꯔꯛꯄꯗꯣ ꯃꯥ ꯍꯥꯎꯗꯤ ꯑꯁ ꯑꯥꯗꯩꯣ ꯔꯕꯤꯅꯤ꯫
ꯑꯣ ꯑꯩꯈꯣꯏꯁꯨ ꯗꯂꯜꯏ ꯂꯩꯕꯥ ꯃꯇꯝꯗ ꯎꯁꯣꯏ ꯍꯔꯅꯕ ꯆꯠꯇꯅꯦ ꯁꯅꯤꯕ ꯄꯥꯀꯇꯥ
ꯑꯣ ꯌꯥꯝ ꯂꯩꯕ꯭ꯔꯥ
ꯍꯣꯏ ꯈꯔ ꯆꯥꯎ ꯆꯥꯎꯕ ꯑꯗꯨꯝ ꯐꯥꯡꯉꯦ ꯆꯥꯏ꯫ ꯁꯨꯃꯥꯏꯅ ꯑꯩꯈꯣꯏꯁꯨꯦ ꯍꯦꯡ ꯆꯠꯂꯒ ꯀꯣꯒꯦꯡ ꯁꯥꯔꯒ
ꯑꯣ ꯐꯩꯅꯦ ꯑꯗꯨꯗ ꯃꯤ ꯌꯥꯝ ꯂꯧꯕ ꯃꯥꯜꯂꯦꯅꯦ ꯎꯁꯣꯏꯀꯣ꯫
ꯍꯣꯏ ꯂꯥꯑꯣꯕ ꯃꯥꯜꯂꯦ ꯍꯣꯏꯁꯦ ꯇꯣꯛꯦ꯫ ꯑꯩꯣꯏꯁꯨ ꯐꯥꯎꯔꯒ ꯃꯤꯉꯣꯟꯗ ꯑꯣꯠꯇꯤ ꯎꯁꯣꯏꯗꯣ ꯊꯣꯡꯉꯒ ꯄꯤꯊꯣꯛ ꯊꯣꯛꯄꯅꯤ꯫
ꯑꯣ ꯑꯣ ꯑꯗꯨꯗꯤ ꯐꯩ ꯉꯥꯡ ꯆꯥꯅꯕ ꯐꯪꯗꯗꯤ
ꯑꯣ ꯎꯠꯁꯣꯏ ꯌꯥꯡꯊꯜꯗꯣ ꯌꯥꯝ ꯇꯥꯡꯕꯗꯨꯣ ꯂꯣꯏꯔꯦ꯫
ꯑꯣ ꯑꯣ ꯗꯂꯗꯥ
ꯑꯥ ꯀꯦꯖꯤꯗ ꯁꯤꯛꯁ ꯍꯟꯗ꯭ꯔꯦꯠ ꯄꯤꯌꯦ꯫ ꯑꯗꯨ ꯆꯥꯅꯤꯡꯃꯟꯕꯒꯤ ꯃꯕꯥꯅꯤꯅ ꯍꯥꯞ ꯀꯖꯤ ꯂꯥꯑꯣꯔꯒ ꯆꯔꯦ ꯑꯈꯣꯏ꯫
ꯑꯣ ꯍꯥꯐꯇ ꯊ꯭ꯔꯤ ꯍꯟꯗ꯭ꯔꯦꯠ ꯇꯥꯔꯅꯤꯅꯦ ꯑꯗꯨꯗꯤꯀꯣ꯫
ꯑꯣ ꯑꯗꯨ ꯆꯥꯔꯦ ꯑꯗꯨꯃꯥꯏꯅ
ꯑꯁ ꯂꯣꯏꯔꯦ ꯑꯩ ꯆꯥꯔꯔꯣꯢꯗ
ꯑꯗꯨꯒ ꯃꯃꯤꯗꯁꯨ ꯑꯩꯅ ꯍꯥꯏꯕꯒꯤ ꯃꯥꯁꯨ ꯁꯨꯡꯆꯥꯥ ꯆꯥꯔꯔꯣꯏ ꯍꯥꯏꯌꯦ ꯁꯤꯒꯨꯝ
ꯑꯩꯁꯨ ꯁꯨꯡ ꯆꯥ ꯆꯥꯔꯣꯏ ꯆꯥꯅꯤꯡꯔꯁꯨ ꯆꯥꯅꯤꯡꯗꯕꯒꯨꯝꯅ ꯂꯩꯈ꯭ꯔꯅꯤ ꯎꯝ
ꯋꯥꯠ ꯢꯁ ꯒꯦꯝ ꯃꯤꯁꯤꯡ ꯅ ꯌꯣꯟꯕꯗꯣ ꯑꯅꯤꯗ ꯊ꯭ꯔꯤ ꯐꯤꯐꯇꯤ ꯄꯤꯌꯦ꯫ ꯆꯅꯤꯡꯕꯗꯨ ꯑꯧ
ꯑꯁ ꯢꯁꯀ꯭ꯋꯥꯁ ꯇꯤ ꯆꯥꯅꯤꯡꯗꯦꯗ꯫
ꯑꯁ ꯍꯥꯎꯕꯅꯤ ꯌꯥꯝ
ꯑꯗꯨ ꯆꯥꯕ꯭ꯔꯥ ꯅꯣꯏꯗꯤ꯫
ꯍꯣꯏ ꯅꯪꯗꯤ ꯆꯥꯗꯕ꯭ꯔꯣ
ꯆꯥꯔꯔꯣꯏ ꯑꯁꯤ ꯒꯨꯝꯕ ꯄꯤꯔꯗꯤ ꯑꯩꯗꯤ ꯆꯥꯗꯕꯅꯤ꯫
ꯍꯩꯁ ꯑꯩꯒꯤ ꯏꯃꯥꯟꯅꯕꯅ ꯄꯨꯔꯛꯑꯦ ꯃꯔꯤꯗꯨꯒꯤ ꯌꯥꯝ ꯍꯥꯎꯅ ꯆꯥꯔꯦ ꯑꯩꯗꯤ
ꯑꯣ
ꯃꯅꯤꯄꯨꯔꯗꯒꯤ ꯄꯨꯔꯛꯑꯦ ꯀꯦꯖꯤ ꯑꯃꯅꯤꯅ
ꯑꯣ ꯑꯣ ꯃꯤꯅ ꯄꯨꯔꯛꯑꯗꯤ ꯆꯥꯒꯅꯤꯅ ꯑꯗꯨ ꯇꯥꯡꯃꯟꯕꯒꯤ ꯑꯩꯗꯤ ꯆꯥꯅꯤꯡꯗꯕ ꯆꯥꯔꯁꯨ ꯀꯣ
ꯑꯥ
ꯄꯨꯛꯅꯤꯡ ꯆꯪꯗꯦ ꯁꯤꯒꯨꯝꯕꯗꯨꯗꯤ ꯄꯩꯁꯥ ꯆꯠꯃꯜꯂꯦ
ꯍꯣꯏ ꯑꯗꯨꯒꯤꯁꯨ ꯑꯃꯗꯗꯤ ꯆꯥꯒꯅꯨ ꯂꯩꯔꯒꯁꯨ ꯍꯥꯏ ꯆꯥꯅꯤꯡꯅꯁꯨ
ꯆꯥꯅꯤꯡꯉꯁꯨ ꯈꯥꯡꯉꯒ ꯂꯣꯏꯒꯗꯣꯏꯕꯅꯤ ꯁꯤꯒꯨꯝꯕꯗꯤ ꯃꯃꯜꯁꯨ ꯇꯥꯡꯃꯟꯕꯒꯤꯀꯣ
ꯍꯣꯏ ꯇꯥꯡꯕꯗꯨ ꯇꯥꯡꯕꯗꯨ ꯆꯥꯅꯤꯡꯂꯁꯨ ꯆꯥꯕ ꯐꯪꯗ꯭ꯔꯦ
ꯑꯗꯨꯅꯦ
ꯃꯌꯥꯡ ꯈꯣꯏꯅꯁꯤ ꯌꯣꯟꯕꯅꯦꯀꯣ ꯑꯗꯨꯗꯣ ꯃꯌꯥꯡ ꯈꯣꯏꯅꯁꯨ ꯏꯁ꯭ꯀ꯭ꯋꯥꯁꯇꯣ ꯌꯣꯟ ꯌꯣꯂꯦꯅ
ꯍꯣꯏ ꯍꯣꯏ
ꯍꯟꯗꯛꯗꯤ ꯐꯪꯗꯕ ꯇꯨ
ꯑꯣ ꯃꯌꯥꯡ ꯈꯣꯏꯅ ꯏꯁꯀ꯭ꯋꯥꯁ ꯌꯥꯝ ꯌꯣꯟꯕꯅꯤꯅꯦ ꯑꯗꯨꯒꯤ ꯑꯩꯗꯤ ꯏꯁꯀ꯭ꯋꯥꯁꯗꯤ ꯑꯩꯈꯣꯏꯒꯤ ꯗꯨꯀꯥꯟꯒꯨꯝꯕꯗ ꯂꯧꯗꯦ
ꯑꯣ
ꯉꯔꯥꯡ ꯀꯣ ꯑꯩꯒꯤ ꯑꯩꯅ ꯒ꯭ꯔꯨꯞꯇ ꯀꯅꯥ ꯀꯣꯜ ꯔꯤꯁꯤꯞ ꯇꯧꯅꯤꯡꯕ ꯂꯩꯕ ꯍꯥꯏꯕ꯭ꯔꯣ ꯑ ꯂꯩꯕ ꯂꯩꯕ꯭ꯔꯣ ꯍꯥꯏꯔꯒ ꯃꯤ ꯑꯃ ꯇꯦꯛꯁ ꯊꯥꯔꯛꯑꯦ ꯑꯗꯨ ꯅꯨꯄꯥꯗꯣ ꯅꯣꯔꯠ ꯏꯁꯒꯤ ꯃꯝꯕꯥꯢꯗ ꯅꯣꯔꯠ ꯏꯁ ꯗꯨꯀꯥꯟ ꯐꯝꯕ ꯃꯤ ꯑꯃꯀꯣ ꯑꯩꯅ ꯃꯥꯅ ꯀꯣꯜ ꯇꯧꯔꯛꯄꯅꯦ ꯑꯩꯅ ꯇꯧꯔꯛꯀꯦꯀꯣ ꯍꯥꯏꯔꯒ ꯍꯣꯏ ꯍꯥꯏꯔꯒ ꯀꯣꯜ ꯇꯧꯔꯛꯄ
ꯑꯗꯨ ꯅꯪ ꯀꯔꯤ ꯊꯕꯛ ꯇꯧꯕ꯭ꯔꯥ ꯍꯥꯏꯔꯒ ꯑꯩꯒꯤ ꯑꯩꯗꯤ ꯅꯣꯔꯠ ꯏꯁ ꯗꯨꯀꯥꯟ ꯐꯝꯔꯒ ꯂꯩ ꯍꯥꯏꯕ
ꯑꯥ
ꯀꯔꯤ ꯀꯔꯤ ꯌꯣꯟꯕ꯭ꯔꯥ ꯍꯥꯏꯔꯒ ꯃꯥꯒꯤ ꯂꯤꯁꯇꯣ
ꯑꯥ
ꯄꯨꯊꯣꯛꯏꯅꯦ ꯑꯗꯨꯒ ꯉꯥꯔꯤꯒꯨꯝꯕ ꯇꯤꯟꯐꯤꯁꯒꯨꯝꯕ ꯀꯣ
ꯑꯥ
ꯄꯨꯊꯣꯛꯕꯅꯤ ꯃꯥꯅ ꯑꯩꯅ ꯑꯇꯩꯗꯤ ꯌꯣꯟꯗ꯭ꯔꯦ ꯍꯥꯏꯔꯦ ꯑꯁ ꯂꯩꯔꯤꯌꯦꯍꯦ ꯅꯪꯁꯨ ꯍꯥꯏꯔꯒ ꯀꯣ ꯌꯥꯝ ꯌꯥꯝ ꯄꯨꯊꯣꯛꯄ ꯎꯁꯣꯏꯁꯨ ꯌꯥꯝ ꯌꯣꯟꯕ ꯃꯥꯜꯂꯦ ꯍꯧꯖꯤꯛꯀꯥꯟ ꯃꯥꯁꯦ ꯎꯁꯣꯏꯁꯨ ꯁꯣꯏꯕꯨꯝꯁꯨ ꯑꯗꯨꯝ ꯂꯩ ꯍꯥꯏꯌꯦ
ꯇꯤꯝ ꯑꯈꯣꯏ ꯆꯥꯅꯤꯡꯕꯅ ꯂꯣꯏꯔꯦ
ꯑꯁ ꯅꯪꯕꯨ ꯄꯤꯗ꯭ꯔꯣ ꯌꯨꯝ ꯌꯨꯝꯅ ꯊꯥꯗ꯭ꯔꯣ ꯅꯪꯒꯤ ꯅꯞ
ꯄꯣꯠ ꯊꯥꯎꯕꯅꯤ ꯑꯩꯒꯤ
ꯊꯥꯗ꯭ꯔꯤꯌꯦ
ꯑꯥ
ꯑꯗꯨ ꯀꯔꯤꯅꯣ ꯑꯃ ꯍꯥꯏ ꯑꯃꯁꯨ ꯃꯥꯅ ꯑꯆꯥꯔ ꯁꯦꯝꯕꯤꯔꯒ ꯅꯪꯒꯤꯗꯃꯛ ꯊꯥꯒꯦ ꯍꯥꯏꯅ ꯂꯩꯕ ꯃꯥꯜꯂꯤꯅꯦ
ꯑꯣ ꯑꯗꯨ ꯀꯦꯖꯤ ꯇꯥꯡꯃꯟꯒꯦꯔ ꯃꯗꯨꯗꯤ
ꯑꯗꯨ ꯂꯣꯏꯅꯃꯛ ꯊꯥꯗ꯭ꯔꯁꯨ ꯈꯔ ꯊꯥꯕꯤꯌꯨ ꯍꯥꯏꯌꯨ ꯑꯈꯣꯏꯒ
ꯑ ꯑꯩꯈꯣꯏꯒ ꯀꯔꯤꯌꯥꯒ ꯈꯔꯗꯤ ꯊꯥꯔꯛꯀꯅꯤ
ꯎꯝ
ꯁꯥ ꯃꯔꯣꯏꯒ ꯑꯩꯁꯨ ꯍꯥꯏꯗ꯭ꯔꯦ ꯀꯥꯎꯈ꯭ꯔꯦ ꯍꯥꯏꯅꯤꯡꯉꯥꯏ ꯃꯨꯛꯀꯥ ꯍꯟꯗꯛꯇꯤ
ꯅꯪꯒꯤ ꯑꯄꯩꯏꯁꯨ ꯈꯨꯨꯏꯈꯔꯗꯤ ꯁꯦꯝꯕꯤꯔꯒ ꯂꯩꯕꯅꯦ
ꯑ ꯑꯩꯅ ꯁꯦꯝꯗꯤ ꯁꯦꯃꯣꯅ ꯍꯥꯏꯈ꯭ꯔꯝꯅꯦ ꯃꯣꯏꯕꯨ ꯑꯗꯨ ꯍꯟꯗꯛ ꯄꯣꯠ ꯊꯥꯕꯗꯤ ꯌꯥꯕ꯭ꯔꯥ ꯌꯥꯗꯕ꯭ꯔꯥꯁꯨ ꯈꯪꯗꯦꯅꯀꯣ
ꯑꯣ ꯈꯪꯗꯦꯅꯦ ꯑꯁꯤ ꯏꯝꯐꯥꯜꯗ ꯄꯤꯌꯣ ꯍꯥꯏꯌꯣ ꯏꯝꯐꯥꯜꯗ ꯁꯦꯟꯇ ꯇꯧꯔꯒ ꯀꯣ ꯑꯁꯤꯗꯒꯤ ꯊꯥꯕꯅ ꯐꯒꯅꯤ ꯑꯗꯗꯤ ꯆꯠꯄꯗꯣ ꯇꯜꯂꯦ
ꯑꯣ ꯑꯗꯨꯅꯤ ꯈꯪꯗ꯭ꯔꯦ ꯑꯁ
ꯃꯤ ꯂꯥꯔꯗꯤ ꯅꯆꯦꯕꯨ ꯍꯥꯏꯕꯤꯕ ꯌꯥꯏꯅ
ꯑꯣ
ꯈꯨꯏ ꯑꯩꯁꯨ ꯑꯝ ꯏꯃꯥ ꯅꯪꯒꯤ ꯑꯄꯩꯅꯀꯣ ꯁꯦꯝꯗꯤ ꯁꯦꯝꯕꯅꯤ ꯑꯗꯨ ꯑꯣꯏꯔꯁꯨ ꯑꯩꯅ ꯑꯗꯨꯁꯨ ꯌꯥꯝꯗꯕꯒꯤ ꯑꯗꯤꯃꯈ ꯑꯗꯤꯃꯗ ꯂꯧꯈ꯭ꯔꯦ
ꯑꯧ
ꯆꯥ ꯆꯥꯅꯤꯒꯤ ꯂꯧꯒꯦ ꯑꯩ ꯄꯨꯅꯤꯡꯉꯥꯏ ꯍꯥꯏꯔꯒ ꯃꯥꯁꯦ ꯉꯥ ꯗꯤꯁ ꯇꯥꯏꯝ ꯑꯩꯒꯤ ꯈꯨꯏꯁꯦ ꯌꯥꯝ ꯐꯠꯇꯦ ꯑꯗꯨ ꯅꯪ ꯍꯟꯗ꯭ꯔꯦꯠꯒꯤ ꯂꯧꯑꯣ ꯍꯥꯏꯕ ꯑꯗꯨ ꯍꯟꯗ꯭ꯔꯦꯗ ꯈꯛꯇ ꯑꯩꯁꯨ ꯂꯧꯔꯒ ꯆꯥꯕ ꯑꯃꯒ ꯂꯣꯏꯔꯅꯤ ꯁꯤꯗ ꯂꯧꯔꯒ ꯑꯩꯁꯨ ꯈꯣꯏꯗꯣ ꯑꯗꯨꯝ ꯆꯥꯕꯒꯤꯀꯣ
ꯑꯣ ꯑꯗꯣ ꯑꯗꯨ ꯁꯤꯁꯦ ꯃꯥꯥꯏꯒꯤ ꯃꯃꯥꯒꯤ ꯍꯧꯖꯤꯛ ꯄ꯭ꯂꯗꯤ ꯃꯗꯨꯁꯨ ꯌꯥꯎꯕ ꯃꯥꯜꯂꯦꯀꯣ ꯁꯤꯗ
ꯑꯣ ꯍꯣꯏ ꯎꯌꯦꯀꯣ ꯌꯥꯎꯏ ꯍꯥꯏꯌꯦ ꯑ ꯁꯤꯁꯤ ꯃꯥꯒꯤ ꯃꯃꯥꯅ ꯍꯥꯏꯕꯀꯣ ꯑꯗꯨꯒꯤ ꯀꯔꯤ ꯏ ꯅꯪꯗꯤ ꯎꯝ ꯑ ꯍꯦꯛ ꯇꯥꯕ ꯀꯥꯟꯗ ꯍꯥꯏꯗ꯭ꯔꯣ ꯍꯧꯖꯤꯛꯇ ꯀ꯭ꯔꯤ ꯍꯥꯏꯕ꯭ꯔꯣ ꯍꯥꯏꯌꯦ ꯍꯥꯏꯌꯦ
ꯑꯣ ꯃꯇꯝ ꯑꯣꯏ ꯍꯥꯏꯕꯒꯤ ꯍꯣꯏ ꯄꯥꯝꯃꯨꯑꯦ ꯄꯥꯝꯃꯨ
ꯑꯣ ꯃꯥꯁꯨ ꯁ꯭ꯂꯣ ꯑꯣꯏꯕꯒꯤꯅꯦ ꯃꯃꯥꯗꯣ ꯏꯆꯦꯃꯤꯒꯤ ꯃꯃꯥꯗꯣ
ꯑꯥꯗꯤ ꯍꯧꯖꯤꯛ ꯐꯥꯎ ꯂꯣꯏꯔꯝꯈꯤꯗꯣꯏ ꯏꯃꯥꯟꯗꯦꯀꯣ
ꯃꯗꯦ ꯂ ꯍꯣꯏꯗ꯭ꯔꯤ ꯑꯩ
ꯑꯥ ꯗꯤꯝꯒꯤꯁꯨ ꯆꯥꯡꯕ ꯌꯥꯗ꯭ꯔꯦ ꯍꯥꯏ
ꯏꯁꯀꯔꯤꯒꯤ ꯑꯟꯏꯟꯁꯇꯣꯜ ꯇꯧꯕ꯭ꯔꯥ ꯑꯗꯨ ꯈꯪꯗꯦꯅꯦ
ꯍꯗ꯭ꯔꯦ ꯍꯥꯏꯥꯏꯗꯤ ꯇꯥꯎꯗꯤ ꯇꯥꯎꯗꯦ ꯃꯣꯏꯅ ꯇꯧꯑꯣ ꯍꯥꯏꯔꯁꯨ ꯑꯗꯨ ꯐꯥꯎꯕꯗꯤ ꯑꯗꯨꯝ ꯆꯠꯂꯤ
ꯎꯝ ꯅꯪꯒꯤꯁꯨ ꯑꯗꯨꯗꯤ ꯑꯗꯨ ꯉꯔꯥꯡ ꯅꯪꯒꯤ ꯏꯃꯥꯟꯅꯕꯤꯅ ꯅꯪꯒꯤ ꯄꯩꯁꯥ ꯊꯥꯔꯛꯄꯗꯣ ꯑꯗꯨ ꯅꯪꯒꯤꯗ ꯃꯥꯁꯨ ꯌꯥꯝ ꯐꯥꯈ꯭ꯔꯦꯅꯦ
ꯏꯃꯥꯟꯅꯕꯤꯅ
ꯉꯥꯡ ꯐꯥꯡꯕꯗꯣ ꯍꯣꯏ
ꯑꯣ ꯑꯣ ꯑꯣ ꯑꯣ ꯍꯣꯏ ꯍꯣꯏ ꯌꯥ ꯍꯥꯎ ꯀꯥꯎꯔꯦ ꯑꯩꯁꯦ
ꯗꯦꯝꯒꯤꯁꯨ ꯐꯪꯈ꯭ꯔꯗꯤ ꯌꯥꯝ ꯍꯔꯥꯎꯕꯅꯤ ꯃꯥ
ꯃꯥꯁꯨ ꯈꯤꯇꯪꯗꯤ ꯐꯪꯉꯦ ꯍꯥꯏꯕꯅꯤ
ꯑꯣ ꯍꯣꯏꯕ꯭ꯔꯥ
ꯑ ꯃꯥꯒꯤ ꯃꯔꯨꯞ ꯅꯨꯄꯤꯅ ꯑꯩꯠ ꯍꯟꯗ꯭ꯔꯦꯇꯗꯤ ꯄꯤꯌꯦ ꯍꯥꯏꯌꯦ
ꯑꯣ ꯑꯣ ꯐꯥꯏꯅꯦ
ꯎꯝ
ꯈꯔ ꯃꯥꯕꯨꯁꯨ ꯇꯥꯎꯒꯁꯦ ꯍꯥꯏꯔ ꯐ ꯌꯥꯗ꯭ꯔꯦꯅ
ꯀꯅꯥꯒꯤ
ꯏꯦꯝ
ꯎꯝ ꯑꯗꯨ ꯃꯥꯅ ꯇꯧꯈꯤꯕꯁꯤꯡꯗꯤ ꯑꯃꯨꯛ ꯀꯜꯂꯛꯅꯤꯅ
ꯑ ꯃꯥ ꯑꯃꯨꯛ ꯇꯥꯎꯗ꯭ꯔꯦꯅ ꯇꯥꯎꯗ꯭ꯔꯦ
ꯑꯣ
ꯑꯗꯨꯅꯅꯦ
ꯎ ꯆꯆꯥ
ꯇꯥꯎꯔꯗꯤ ꯐꯥꯗꯣꯏꯕ ꯇꯥꯎꯗꯕ ꯌꯥꯗ꯭ꯔꯦ ꯃꯥ
ꯎꯝ ꯅꯁꯦꯕꯨꯗꯤ ꯈꯪꯗꯦꯀꯣ
ꯑ ꯉꯁꯤꯗꯤ ꯊꯕꯛ ꯆꯠꯂꯔꯣꯏꯗ꯭ꯔꯣ ꯀꯔꯤꯁꯨ
ꯎꯝ ꯑꯁꯤ ꯑꯁꯤꯅꯤ ꯁꯟꯗꯦꯅꯤ ꯀꯣ
ꯑꯣ ꯎ ꯑ ꯍꯧꯔꯁꯨ ꯑ ꯈꯔ ꯋꯥꯠꯂꯤ ꯈꯔ ꯈ ꯌꯥꯝ ꯋꯥꯠꯂꯤ
ꯑꯗꯨ ꯑꯩꯉꯣꯟꯗ ꯀꯣꯜ ꯇꯧꯔꯛꯑꯣ ꯀꯣ ꯅꯪ ꯐ꯭ꯔꯤ ꯂꯩ ꯂꯩꯕꯅ ꯎꯝ
ꯏ
ꯑꯅꯤꯒꯨꯝꯕ ꯂꯩꯌꯦ ꯑꯅꯤꯒꯨꯝꯕ
ꯑꯣ ꯁꯤꯅ ꯂꯥꯁ ꯑꯣꯏꯔꯅꯤꯀꯣ ꯅꯪꯒꯤꯁꯨ
ꯎꯝ
ꯃꯥꯝꯗꯤ ꯄꯥꯃꯨ ꯑꯣꯏꯍꯦ ꯁꯤꯁꯦ
ꯑꯩꯒꯤ ꯀꯔꯤꯅꯣ ꯑꯩꯒꯤ ꯅꯦꯐꯤꯌꯣ ꯃꯥꯅ ꯑꯁ ꯁꯤ ꯆꯠꯈ꯭ꯔꯗꯤ ꯅꯪ ꯕꯣꯔꯤꯡ ꯆꯨꯅꯤ ꯍꯥꯏꯕ ꯑꯩꯉꯣꯟꯗ ꯑꯦ ꯆꯨꯔꯣꯏ ꯍꯥꯏꯔꯁꯨ ꯑꯁꯤ ꯗꯔꯀꯥꯔ ꯑꯣꯏ ꯍꯥꯏꯕ ꯑꯩꯅ ꯕꯣꯔꯤꯡꯗꯤ ꯑꯩꯗꯤ ꯁꯨ ꯇꯨ ꯇꯨꯔꯣꯏ ꯍꯥꯏꯔꯁꯨꯗꯔ ꯀꯥ ꯂꯩꯅꯤ ꯍꯥꯏꯅ ꯅꯔꯦꯅꯤ
ꯑ ꯑꯩꯗꯤ ꯌꯥꯝꯅ ꯁꯤꯁꯦ
ꯎꯝ ꯍꯧꯖꯤꯛꯇꯛꯇꯤ ꯀꯣ ꯑꯩꯈꯣꯏꯒꯤ ꯌꯥꯝ ꯂꯩꯇꯕꯅꯤꯅ ꯃꯤꯉꯣꯟꯗ ꯇꯧꯕꯗꯣ ꯄꯥꯝꯗ꯭ꯔꯦ
ꯑꯣ
ꯈꯨꯗꯤꯡ ꯅꯣ ꯑꯩꯉꯣꯟꯗ ꯇꯧꯋꯦ
ꯑꯣ ꯑꯩꯉꯣꯡꯗꯒ ꯏꯆꯦ
ꯎꯝ
ꯑꯩꯈꯣꯏꯒꯤ ꯑꯥ ꯑꯩꯈꯣꯏꯒꯤ ꯃꯤꯁꯤꯡꯕꯨ ꯇꯧꯍꯜꯂꯁꯦ ꯈꯤꯇꯪ ꯈꯤꯇꯪ ꯍꯥꯏ ꯄꯥꯡꯗꯅꯤꯉꯥꯏ ꯑꯩꯈꯣꯏꯒꯤ ꯏꯃꯨꯡꯒꯤ
ꯎꯝ ꯂꯩꯇ꯭ꯔꯤꯕ
ꯍꯥ ꯍꯣꯏ ꯑꯗꯨꯅꯤꯅ ꯃꯤꯉꯣꯟꯗ ꯃꯥꯡꯍꯜꯂꯔꯁꯦ ꯑꯩꯈꯣꯏꯒꯤ ꯏꯃꯨꯡ ꯗ ꯃꯥꯡ ꯈꯔꯁꯨ